ꯌꯥꯥꯛ ꯑꯦ
ꯍꯜꯂꯣ
ꯑꯗꯨꯃꯥꯏꯅ ꯇꯧꯒꯅꯨ ꯀꯔꯤꯅꯣ
ꯀꯩ ꯀꯩ ꯇꯧꯔꯤꯅꯣ
ꯀꯩꯁꯨ ꯇꯧꯗꯦ ꯑꯩꯒꯤꯁꯦ ꯄꯪꯃꯥꯡꯗ ꯃꯥꯡꯈ꯭ꯔꯦ ꯂꯣꯏꯅ ꯃꯥꯡꯈ꯭ꯔꯦ ꯎꯄꯥꯏ ꯂꯩꯇ꯭ꯔꯦ
ꯃꯥꯡ ꯎ ꯌꯥꯗꯦ ꯀꯩꯅꯣ
ꯆꯥꯛ ꯊꯣꯡꯉꯕꯣ
ꯊꯣꯡꯕ ꯍꯧꯔꯦ ꯑꯦ
ꯀꯔꯤ ꯢꯟꯁꯥꯡ ꯅꯣ
ꯉꯁꯤꯁꯦ ꯑꯩꯅ ꯊꯣꯡꯕꯁꯦ ꯉꯁꯤ ꯑꯩꯅ ꯊꯣꯡꯕꯁꯦ
ꯎꯝ
ꯏꯔꯣꯟꯕ ꯑꯃꯅꯦ
ꯎꯝ
ꯆꯝꯐꯨꯠ ꯑꯃꯅꯦ
ꯎꯝ ꯑ
ꯑꯣꯝꯂꯦꯠ ꯑꯃꯒ ꯊꯣꯡꯉꯤ
ꯑꯩꯁ ꯌꯥꯝ ꯊꯕꯛ ꯌꯥꯝ ꯐꯕ ꯇꯥꯏꯞꯇ ꯇꯧꯋꯤꯅꯦ ꯅꯪꯁꯦ
ꯎꯝ
ꯇꯧꯗꯤ ꯇꯧꯔꯝꯃꯣꯏꯕ ꯈꯪꯉꯦꯕ
ꯇꯧꯏꯍꯦ ꯑꯁꯦꯡꯕꯒꯤꯅꯤ
ꯅꯪꯒꯤ ꯅꯪꯒꯤꯗꯣ ꯑꯩ ꯈꯪꯉꯦꯕ ꯇꯧꯗꯤ ꯇꯧꯔꯝꯃꯣꯏꯕ
ꯇꯁꯦꯡꯅ ꯍꯥꯏꯕꯅꯦ ꯑꯩꯗꯤ ꯅꯪꯗꯤ ꯀꯩꯀꯩ ꯃꯊꯦꯜ ꯊꯣꯡꯕ ꯍꯧꯔꯒꯦ
ꯑꯩꯗꯤꯀꯣ ꯇꯟꯕꯩꯀꯣ ꯆꯥꯛ ꯊꯣꯡꯗ꯭ꯔꯤ ꯍꯤꯞꯒ ꯂꯩꯅꯤ
ꯀꯩ ꯃꯔꯝꯒꯤꯅꯣ ꯇꯥꯟꯕꯗꯣ ꯊꯕꯛ ꯌꯥꯝ ꯇꯧꯕꯒꯤꯔꯣ
ꯑꯁ ꯑꯩꯈꯣꯏꯗꯤꯀꯣ ꯑꯁ ꯌꯥꯝ ꯏꯨꯖꯤ ꯇꯧꯕꯅꯤꯅ
ꯑꯗꯨꯗꯤ ꯊꯕꯛ ꯀꯔꯤ ꯀꯔꯥ ꯆꯠꯄ ꯀꯔꯤ ꯀꯥ ꯍꯣꯟꯅꯕ ꯂꯩꯔꯒꯦ
ꯀꯔꯤ ꯏ ꯊꯥꯕꯛꯅꯅꯨꯡꯕꯥꯛ ꯈꯦꯕꯣ ꯏ ꯊꯕꯥꯛ ꯂꯩꯀ ꯑꯩꯈꯣꯏꯒꯤ ꯑꯃꯨꯛ ꯇꯨꯝꯕ ꯑꯃꯨꯛ ꯍꯧꯒꯠꯄ ꯑꯃꯨꯛ ꯆꯥꯕ ꯈꯗꯅꯤꯅ
ꯑꯗꯨꯣ
ꯀꯩ ꯂꯩꯗꯦꯔ ꯑꯣ ꯌꯥ ꯉꯔꯤꯗ
ꯅꯪꯒꯤ ꯄꯨꯟꯁꯤꯁꯦ ꯌꯥꯝ ꯅꯨꯡꯉꯥꯏꯅꯦ
ꯑꯗꯨꯅꯦ ꯈꯨꯅꯨꯡꯉꯥꯏ ꯑꯃꯅꯦ
ꯅꯨꯡꯉꯥꯏ ꯑꯃ ꯅꯨꯡꯉꯥꯏ
ꯑꯝ ꯅꯨꯡꯉꯥꯏꯃꯟꯕꯒꯤꯀꯣ ꯅꯨꯡꯉꯥꯏꯈ꯭ꯔꯦ
ꯅꯪꯗꯤꯀꯣ
ꯍ
ꯆꯥꯛ ꯆꯥꯛ ꯆꯥꯕꯁꯦ ꯀꯩ ꯌꯥꯝ ꯌꯥꯝ ꯍꯥꯥꯟ ꯌꯥꯝ ꯄꯥꯝ ꯀꯩ ꯄꯥꯝꯃꯦ ꯅꯪ
ꯌꯥꯗ꯭ꯔꯦꯍꯦ ꯅꯪꯁꯨ ꯀꯔꯤ ꯀꯔꯤ ꯈꯣꯡꯉꯥꯡꯅꯣ ꯑꯗꯨꯕꯨ
ꯅꯪ ꯅꯪ ꯆꯥꯅꯤꯡꯕꯖꯥꯡ ꯑ ꯀꯩꯅꯣ ꯍꯥꯏꯕ ꯅꯪꯅ ꯈ꯭ꯋꯥꯏꯗꯒꯤꯅ ꯄꯥꯝꯕ ꯅꯪꯅ ꯏꯟꯖꯥꯡꯗꯣ
ꯑꯩ ꯈ꯭ꯋꯥꯏꯗꯒꯤ ꯄꯥꯝꯕꯁꯦ ꯑꯛꯁꯥꯅꯦ ꯑꯛꯁꯥ
ꯑꯣꯛꯁꯥ
ꯑ ꯑꯐꯅꯦꯦ ꯍ
ꯌꯦꯟꯁꯨ ꯍꯥꯎꯋꯦ
ꯑꯩꯒꯤꯗꯤ ꯌꯥꯝ ꯂꯩꯗ ꯃꯥ ꯈꯛꯇ ꯅꯠꯇꯦ
ꯑꯩꯒꯤꯁꯨ ꯑꯩꯒꯤꯗꯤꯀꯣ
ꯎꯝ
ꯍꯧꯖꯤꯛ ꯍꯧꯖꯤꯛꯤ ꯉꯥ ꯑꯣꯏꯅ ꯆꯅꯤ
ꯑꯁ ꯑꯩꯗꯤ ꯉꯥ ꯆꯥꯅꯤꯡꯗꯦꯗ
ꯎꯝ
ꯉꯅꯥꯗꯤ ꯍꯥ ꯂꯌꯦ ꯆꯅꯤꯗꯦꯝꯗꯦ
ꯍꯥꯏꯗꯤ ꯆꯠꯅꯤꯡꯉꯤꯅꯣ ꯐꯖꯅ ꯊꯥꯎ ꯉꯥꯎꯋꯦꯗꯅ ꯐꯖꯅ ꯊꯣꯡꯕꯤꯔꯗꯤ ꯍꯥꯎꯋꯦ
ꯑꯩꯒꯤꯦ ꯄꯝꯗ ꯗꯥ ꯇꯗꯤ ꯅ
ꯄꯅꯦ ꯍꯧꯖꯤꯛ ꯍꯧꯖꯤꯛꯗꯤ ꯣꯛ ꯆꯔꯕ ꯀꯩ ꯀꯩ ꯇꯧꯕ ꯂꯩꯥꯏꯇꯦ
ꯊꯕꯛ ꯂꯩꯇ꯭ꯔꯤꯅꯦ ꯊꯕꯛ ꯂꯩꯇꯦꯅꯦ ꯑꯩꯁꯦ
ꯍꯣꯠꯅꯧꯋꯣ
ꯒꯨꯟꯗꯥ ꯁꯥꯔꯒ ꯂꯩꯌꯦ ꯁꯤ
ꯎ
ꯑꯥꯏꯁ ꯌꯥꯗ꯭ꯔꯦꯍꯦ
ꯀꯩꯅꯣ ꯉꯁꯥꯏꯗꯨꯅ ꯌꯥꯗ꯭ꯔꯦꯍꯦ ꯌꯥꯗ꯭ꯔꯦꯍꯦ ꯑꯗꯨꯒꯤꯅꯤ ꯉꯥꯡꯔꯗꯤ ꯀꯩ ꯃꯔꯝ ꯂꯩꯔꯒꯦ ꯅꯪꯕꯨ
ꯍꯤꯞꯃꯟꯕꯁꯦ ꯋꯥꯏꯑꯦꯕꯥ
ꯉꯥꯏꯕꯅꯦ ꯑꯗꯨꯅ
ꯇꯨꯝꯃꯦ ꯍꯧꯒꯠꯂꯦ ꯑꯃꯨꯛ ꯆꯥꯔꯦ ꯑꯃꯨꯛ ꯐꯝꯃꯦ
ꯕꯤꯜꯁꯤꯗꯤ ꯀꯣ
ꯍꯦꯛ ꯅꯨꯡꯉꯥꯏꯕ ꯊꯕꯛꯅꯤ ꯅꯣꯏ ꯔꯣꯝꯗꯗꯤ ꯚꯤꯜ ꯅꯨꯡꯉꯥꯏꯕ꯭ꯔꯣ
ꯇꯠꯂꯩ ꯚꯤꯜꯁꯦ ꯍꯧꯖꯤꯛꯁꯦ ꯌꯥꯝ ꯐꯖꯩ
ꯀꯃꯥꯏ ꯀꯃꯥꯏ ꯇꯧꯔꯤꯌꯣꯅ ꯇꯧꯔꯤ ꯇꯧꯔꯒꯦ ꯅꯪꯒꯤ ꯕꯥ ꯅꯪꯒꯤ ꯀꯩꯅꯣꯁꯦ
ꯀꯔꯤ ꯈꯨꯉꯥꯡꯅꯣꯗ ꯅꯪꯁꯨ ꯇ꯭ꯔꯦꯀꯤꯡ ꯈꯔ ꯆꯠꯂꯤꯗꯥ ꯍꯣꯏ ꯑꯝ
ꯚꯥꯏ ꯅꯪꯒꯤꯗꯤ ꯀꯩꯅꯣ ꯑꯦꯃꯤꯁꯟ ꯑꯦꯃꯤꯁꯟꯗꯤ ꯀꯩꯗꯧꯔ ꯀꯩꯗꯧꯔꯦ ꯅꯪꯒꯤꯗꯤ
ꯑꯁ ꯇꯧꯗ꯭ꯔꯦꯗꯥ ꯄꯩꯁꯥ ꯂꯩꯇꯕꯅꯤꯅ ꯀꯃꯥꯏ ꯇꯧꯅꯤ
ꯑꯃꯒ ꯉꯥꯏꯕ ꯇꯧꯔꯒ ꯇꯧꯕ ꯌꯥꯗꯦ
ꯇꯧꯅꯤꯡꯗ꯭ꯔꯦꯗ ꯇꯧꯔꯔꯣꯏ
ꯀꯩꯒꯤꯅꯣ
ꯇꯧꯅꯤꯡꯗ꯭ꯔꯦ
ꯐꯕꯅꯦ ꯀꯩꯅꯣ ꯑꯗꯨꯁꯨ
ꯇꯧꯗ꯭ꯔꯁꯨ ꯌꯥꯔꯦ ꯀꯥꯅꯤꯡꯗ꯭ꯔꯦꯕ
ꯎꯝ
ꯄꯩꯁꯥ ꯃꯥꯡꯉꯦꯕꯥ
ꯃꯥꯥꯟꯗꯦꯍꯦ ꯂꯥꯛꯄꯅꯤꯍꯦ ꯄꯩꯁꯥ
ꯇꯕꯥꯏꯍꯦ ꯍ
ꯖꯊꯨꯋꯥ ꯃꯥꯡꯒ꯭ꯔꯦ
ꯍꯩ ꯑꯩꯈꯣꯏꯒꯤꯗꯤ ꯃꯥꯡꯉꯦ ꯍꯥꯏꯔꯗꯤꯀꯣ ꯎꯝ ꯇꯪꯈꯥꯏꯗꯤ ꯑꯃꯨꯛ ꯍꯜꯂꯦꯕ ꯇꯪꯈꯥꯏꯗꯤ ꯑꯃꯨꯛ ꯀꯩꯅꯣ ꯇꯧꯋꯦꯕ ꯑꯗꯨ ꯇꯪꯈꯥꯏꯗꯤ ꯑꯗꯨꯝ ꯃꯥꯡꯉꯦꯕ ꯍꯣꯏ
ꯑꯗꯨꯅꯦ ꯑꯗꯨꯅꯦ ꯄꯥꯏ ꯂꯩꯒꯦꯅ
ꯎ
ꯑ
ꯑꯗꯨꯅ ꯀꯥꯗꯕꯅ ꯐꯩꯔꯦꯕ
ꯎꯝ
ꯑꯩꯈꯣꯏꯗꯤ ꯍꯩꯕꯁꯨ ꯅꯠꯇꯦ
ꯍꯦꯔꯝꯒꯅ
ꯊꯕꯛ ꯇꯧꯅꯤ ꯍꯥꯏꯕꯁꯨ ꯅꯠꯇꯦ ꯊꯕꯛ ꯇꯧꯅꯤ ꯍꯥꯏꯕꯁꯨ ꯅꯠꯇꯦ
ꯑꯗꯨꯁꯨ ꯑꯗꯨ ꯀꯕꯗꯤ ꯐꯔꯅꯦ
ꯑꯁ ꯑꯅꯣꯔ ꯀꯅ ꯀꯥꯔꯒꯦ
ꯑꯍꯅꯤ ꯑꯍꯅꯤ ꯑꯍꯟꯒꯤ ꯆꯍꯤ ꯌꯥꯎꯔꯗꯤ ꯅꯪꯗ ꯀ ꯂꯩ ꯍꯥꯏꯔꯁꯨ
ꯌꯥꯏꯗ ꯌꯥꯗ
ꯌꯥꯕꯙ ꯌꯥꯏꯅꯦ
ꯀꯩꯗꯧꯔꯤꯅꯣ
ꯑꯩꯔꯣ
ꯍꯣꯏ
ꯍꯧꯖꯤꯛꯁꯦ ꯀꯩꯁꯨ ꯇꯧꯗꯦꯔꯦ ꯐꯃꯨꯡꯗ ꯂꯩꯗ
ꯀꯩꯅꯩꯅꯣ ꯀꯩꯅꯣ ꯇꯧꯋꯗꯅꯥꯅ
ꯕꯦꯔꯥꯅꯤꯁ ꯀꯩꯅꯣ ꯂꯧꯊꯣꯛꯄꯒꯤ
ꯅꯪꯅꯦ ꯋꯥ ꯑꯁꯤꯅꯦ ꯃꯔꯣ ꯑꯃ
ꯅꯦꯠꯋꯥꯛ ꯅꯦꯠꯋꯥꯛ ꯅꯨꯡꯉꯥꯏꯕ ꯎꯅ ꯀꯩꯅꯣ ꯕꯤꯂꯥꯟ
ꯅꯪꯒꯤꯅꯦ ꯋꯥꯁꯦ ꯎ ꯑ ꯎ ꯑꯦ ꯇꯧꯔꯤꯅꯦ
ꯍꯧꯖꯤꯛꯇꯤ ꯀꯩꯗꯧꯔꯤꯒꯦ
ꯀꯩꯁꯨ ꯇꯧꯗꯦꯗ
ꯍꯧꯔꯦꯟꯗꯤ ꯀꯥꯏ ꯆꯒꯅꯤ
ꯍꯣꯔꯦꯟ ꯐꯖꯥꯅ ꯉꯥꯟꯅꯁꯦ ꯋꯔꯤꯗꯣ ꯉꯥꯡꯅꯤꯉꯥꯏꯗꯣ ꯐꯖꯅ ꯈꯜꯂꯣ ꯑꯗꯨꯒ ꯍꯧꯔꯁꯦ
ꯈꯪꯉꯦ ꯈꯪꯉꯦ
ꯅꯩ ꯊꯥꯔꯁꯦꯕ ꯂꯣꯏꯔꯤ ꯀꯥꯟꯁꯤꯗ ꯂꯣꯏꯔꯝꯗꯥꯏꯗ ꯂꯣꯏꯔꯝꯗꯥꯏꯗ ꯇꯧꯔꯁꯦꯕ
ꯑꯗꯣ
ꯑꯥꯎ
ꯆꯥꯛꯗꯤ ꯊꯣꯡꯉꯕꯣ
ꯆꯥꯛ ꯊꯣꯡ ꯗꯤꯍꯦꯛ ꯌꯥꯔꯛꯈꯥꯏꯗꯣꯏꯅꯣ ꯅꯪꯕꯨ
ꯍꯟꯖꯤꯟ ꯍꯟꯖꯤꯟ ꯍꯪꯉꯤ ꯁꯤꯕꯨ
ꯑꯗꯣ
ꯑꯧ
ꯂꯪꯒꯨꯟꯗꯨꯡꯁꯤꯩ ꯍꯩ ꯗꯅꯤꯅ
ꯑ꯫ ꯑꯗꯨꯕꯨꯗꯤ ꯌꯥꯔꯔꯣꯏꯗ ꯑꯩꯗꯤ ꯌꯥꯝ ꯃꯤ ꯌꯥꯝꯅ ꯑꯩꯗ
ꯃꯤ ꯌꯥꯝꯃꯁꯨ ꯌꯥꯕꯤꯌꯨ
ꯌꯥ ꯕꯤꯒꯦ ꯌꯥꯕꯤꯒꯦ
ꯅꯪ ꯅꯪ ꯅꯪ
ꯂꯤꯁꯇ ꯏꯕꯤꯔꯒꯦꯀꯣ ꯉꯥꯏꯔꯣ
ꯉꯥꯏꯕ ꯉꯝꯂꯣꯏꯍꯦ
ꯅꯪ ꯉꯥꯏꯕ ꯉꯝꯗ꯭ꯔꯗꯤ ꯑꯩꯁꯨ ꯈꯪꯗ꯭ꯔꯦ
ꯅꯨꯡꯉꯥꯏꯕ ꯉꯝꯗ꯭ꯔꯦ ꯐꯠ ꯐꯠ ꯌꯥꯎꯅꯤꯡꯉꯤ
ꯉꯥꯏꯕ ꯉꯝꯗ꯭ꯔꯗꯤ ꯅꯍꯥꯟꯅ ꯂꯥꯛꯄ ꯀꯩꯗꯧꯔꯒꯦ
ꯅꯍꯥ ꯅꯍꯥꯗꯨꯗꯤ ꯑꯃ ꯂꯩꯕꯒꯤ ꯑꯩꯒꯤ ꯑꯩꯒꯤ
ꯑꯁ ꯀꯔꯤꯅꯣ ꯍꯥꯏꯔꯤꯁꯤꯕꯣ
ꯅꯍꯥꯟꯅꯗꯤ ꯑꯩꯉꯣꯟꯗ ꯑꯃꯅ ꯌꯥꯝ ꯅꯨꯡꯁꯤꯅꯕ ꯂꯩꯌꯦ ꯑꯗꯨꯒꯤ ꯅꯪꯉꯣꯟꯗ ꯍꯟꯗꯣꯛꯄ ꯌꯥꯕ
ꯑꯦ ꯑꯃꯗꯨꯗꯤ ꯇꯧꯗ꯭ꯔꯣ꯫
ꯎꯝ ꯑꯃꯗꯨꯗꯤ ꯅꯪꯅ ꯇꯣꯛ ꯇꯣꯛ ꯇꯧꯔꯨꯅꯨ ꯍꯥꯏꯔꯗꯤ ꯑꯩꯁꯨ ꯑꯗꯨꯝ ꯇꯣꯛꯈꯤꯅꯤꯗ
ꯀꯔꯤꯅꯣ ꯅꯪꯅꯥ ꯉꯡꯉꯤꯗꯣ ꯑꯩ ꯒꯌ꯭ꯥꯟꯃꯟ ꯇꯥꯗ꯭ꯔꯦꯗ
ꯏꯕꯥꯅꯤ ꯅꯨꯡꯁꯤꯅꯕꯁꯦ ꯅꯪꯅ ꯑꯗꯨꯗ ꯋꯥꯔꯤ ꯁꯥꯔꯅꯨ ꯍꯥꯏꯔꯗꯤ ꯑꯩꯗꯤ ꯇꯣ ꯕꯦꯔꯥꯅꯤꯍꯦ ꯁꯤꯗꯤ
ꯑꯩꯗꯤ ꯅꯪ ꯌꯥꯝ ꯇꯜꯂꯦ ꯍꯩꯅꯗꯦ ꯍꯨꯡ
ꯀꯌꯤ ꯃꯔꯝꯅꯣ ꯄꯥꯎꯈꯨꯝ ꯄꯤꯕꯤꯌꯣ
ꯁꯨꯝ ꯍꯩꯅꯗꯦ ꯍꯥꯏꯕꯅꯤꯗ
ꯑꯁꯦꯡꯕꯒꯤ
ꯑꯁꯕꯒꯤꯅꯤ ꯅꯪꯁꯦ ꯍꯩꯅꯗꯦ ꯇꯜꯂꯦ
ꯑꯗꯨꯗꯤ ꯅꯨꯡꯉꯥꯏꯇꯦꯀꯣ ꯅꯪ ꯁꯨꯃꯥꯏꯅ ꯍꯥꯏꯕꯁꯦ ꯑꯩꯒꯤꯗꯤ ꯊꯃꯣꯏꯁꯦꯡꯅ ꯑꯩꯒꯤ ꯄꯨꯛꯅꯤꯡꯁꯦ ꯅꯨꯡꯉꯥꯏꯇꯦ
ꯌꯥꯝ ꯇꯜꯂꯦ ꯅꯪ ꯋꯥ ꯌꯥꯝ ꯉꯥꯡꯉꯦ ꯍꯩ ꯅꯗꯦ
ꯉꯁꯤ ꯇꯨꯝꯕ ꯅꯨꯡ ꯉꯁꯤꯒꯤꯗꯤ ꯇꯨꯝꯕ ꯅꯨꯡꯉꯥꯏꯔꯣꯏ ꯅꯪ ꯑꯩꯉꯣꯟꯗ ꯅꯨꯡꯁꯤꯗꯦ ꯍꯥꯏꯕꯒꯤ
ꯐꯖꯗ꯭ꯔꯥꯁꯤ ꯐꯖ ꯐꯖ
ꯆꯠꯁꯦ ꯆꯠꯁꯦ ꯑꯩꯅ ꯇ꯭ꯔꯤꯠ ꯇꯧꯕꯤꯒꯦ ꯅꯪꯕꯨ
ꯇꯧꯕꯤꯌꯣ ꯇꯧꯕꯤꯌꯣ
ꯀꯩꯀꯩ ꯆꯥꯅꯤꯡꯉꯦ ꯑꯄꯥꯝꯕꯗꯣ ꯂꯣꯏꯅꯃꯛ ꯍꯥꯏꯌꯣ ꯑꯩꯅ ꯍꯂꯣꯕꯤ
ꯄꯩꯁꯥꯗꯤ ꯂꯩꯕ꯭ꯔꯣ ꯅꯪꯉꯣꯟꯗ ꯁꯤꯀꯤ ꯐꯥꯎ ꯌꯥꯎꯗꯦ ꯑꯦ ꯂꯨꯄꯥ ꯑꯃꯒ ꯂꯩꯔꯣꯗꯔꯣ ꯅꯪ ꯉꯥꯡꯉꯤꯁꯤꯕ‌ꯣ
ꯂꯩꯗꯥ
ꯅꯆꯤꯟ ꯅꯆꯤꯟꯗꯣ ꯑꯗꯨꯃꯥꯏꯅ ꯊꯤꯔꯛꯀꯅꯣꯕ
ꯊꯤꯗ‌ꯦꯍꯦ ꯊꯃꯣꯏ ꯁ‌ꯦꯡꯅ ꯍꯥꯏꯕꯅꯤ ꯅꯪ ꯅꯨꯡꯁꯤꯔꯛꯄꯒꯤ
ꯑꯦꯁ ꯑꯦꯁ ꯊꯥꯖꯗ꯭ꯔꯦꯗ ꯑꯩꯗꯤ